ꯑꯣ꯫
ꯑꯁ ꯌꯥꯝ ꯀꯨꯏꯌꯦ ꯐꯣꯟ ꯄꯥꯏꯈꯠꯄꯁꯨ ꯀꯩꯅꯣ꯫
ꯑꯣ ꯑꯩ ꯀꯩ ꯆꯥꯕꯒꯤꯀꯣ꯫ ꯈꯨꯠ
ꯑ ꯀꯩꯅꯣ ꯆꯥꯕ ꯍꯥꯏꯗꯤ ꯀꯩ꯫ ꯀꯩ ꯆꯥꯕꯅꯣ ꯑꯗꯨ ꯀꯔꯤꯅꯣ ꯈꯪꯗꯦ ꯀꯩ ꯆꯥꯕꯅꯣ ꯍꯥꯏꯕ꯫
ꯑꯁ ꯑꯆꯥꯄꯣꯠ ꯆꯥꯕꯗꯣ ꯈꯨꯠ ꯊꯥꯗꯣꯛꯄ ꯌꯥꯗꯕꯩ꯫
ꯑꯁ꯫
ꯑꯣ ꯌꯥꯝ ꯍꯥꯎꯕ ꯃꯥꯜꯂꯦ ꯅꯝꯕꯔꯁ ꯁꯨ ꯌꯥꯝ ꯌꯥꯝ ꯄꯥꯏꯀꯣ ꯀꯅꯥꯒꯤ ꯅꯝꯕꯔꯅꯣ ꯁꯤꯗꯤ꯫
ꯎꯝ ꯑꯩꯒꯤꯅꯦ꯫
ꯋꯥꯎ ꯁꯤꯟ ꯑꯅꯤ ꯑꯍꯨꯝ ꯄꯥꯏꯕ꯭ꯔꯣ ꯃꯤꯗꯤ
ꯑꯍꯨꯝ ꯂꯩꯌꯦ ꯑꯩꯒꯤ ꯅꯝꯕꯔ ꯅꯪ ꯑꯃꯥ ꯄꯥꯥꯏꯒꯦꯔꯣ
ꯐꯩ ꯐꯩ
ꯑꯃꯥ ꯄꯥꯏꯒꯦꯔꯕ ꯅꯪꯁꯨ ꯅꯝꯕꯔ ꯑꯅꯤ ꯑꯍꯨꯝ ꯁꯤꯝ ꯑꯅꯤ ꯑꯍꯨꯝ ꯄꯥꯔ ꯑꯩꯉ‌ꯣꯟꯗꯒ ꯍꯥꯏ
ꯍꯩꯄꯥ ꯁꯅ‌ꯣ ꯑꯅꯤꯈꯛ ꯇꯡꯅꯦ ꯄꯥꯏꯕ
ꯁ‌ꯦꯁ ꯑꯅꯤ ꯈꯇꯅꯦ ꯀꯥ ꯑꯩꯗꯤ ꯑꯃꯥ ꯈꯇꯅꯦ ꯑꯃꯗꯤ ꯅꯕꯣꯛꯀꯤꯅꯦ ꯅꯕꯣꯛꯀꯤꯅꯤ ꯑꯁꯤꯗꯤ ꯏꯆꯦꯒꯤꯅꯤꯅꯦ ꯅꯣꯏ
ꯑꯁ ꯏꯆꯦꯒꯤ ꯅꯝꯕꯔꯔꯣ ꯐꯩ ꯐꯩ ꯐꯩ ꯌꯥ ꯌꯥ
ꯌꯥꯕꯅꯦ ꯑꯗꯣ ꯉꯁꯥꯏꯅ ꯆꯥꯔꯦꯗ ꯅꯪꯗꯤ
ꯍꯩꯁ ꯆꯥꯅꯤꯡꯗꯦ ꯑꯗꯨꯒꯤ ꯆꯥꯗ꯭ꯔꯤ
ꯀꯩꯒꯤ ꯆꯥꯅꯤꯡꯗꯕ ꯀꯔꯤ ꯆꯥꯁꯤꯜꯂꯒꯦ
ꯏꯟꯁꯥꯡꯗꯣ ꯌꯦꯡꯉꯒ ꯆꯥꯅꯤꯡꯗ‌ꯦꯅꯦ
ꯀꯔꯤ ꯍꯦꯟꯖꯥꯡꯅꯣ
ꯀꯥꯏ ꯍꯥꯏꯕ ꯕꯤꯟꯁ꯭ꯔꯥ ꯀꯩꯅꯣ ꯈꯪꯗꯦ
ꯀ꯭ꯔꯤ ꯍꯦꯟꯖꯥꯡ
ꯑꯗꯨꯅꯤ ꯎꯝ ꯍꯋꯥꯏꯖꯥꯔ ꯍꯥꯏꯕ꯭ꯔꯥ ꯀꯩꯅꯣ ꯈꯪꯗꯦ ꯑꯁ ꯕꯤꯟꯁꯔꯣ ꯀꯩꯅꯣ
ꯑꯁꯥꯡꯕꯗꯨꯔꯣ ꯕꯤꯟꯁ ꯑꯁ
ꯑꯁꯥꯡꯕ ꯅꯠꯇꯦ ꯈꯣꯏ ꯇꯦꯡ ꯈꯣꯏꯗꯤ ꯑꯁꯥꯡꯕ ꯃꯤ ꯅꯠꯇꯦꯅ ꯑꯗꯨꯒꯤ ꯑꯁꯥꯡꯕꯗꯤ ꯆꯥꯗ꯭ꯔꯦ ꯒ꯭ꯌꯥꯟ ꯇꯥꯕ꯭ꯔꯣ ꯍꯥꯏꯕꯁꯦ
ꯇꯧꯕ ꯅꯨꯉꯥꯏ
ꯍꯩ ꯑꯩ ꯊꯕꯛ ꯆꯠꯂ‌ꯦ ꯑꯗꯨꯝ ꯊꯕꯛ ꯆꯠꯂ‌ꯦ ꯑꯗꯨꯝ ꯈꯪꯗꯦ ꯅꯨꯉꯥꯏꯕ꯭ꯔꯥ ꯅꯨꯉꯥꯏꯇꯕ꯭ꯔꯥ ꯇꯪꯗ‌ꯦ ꯆꯗꯤ ꯆꯂꯦ ꯈꯪꯗꯦ ꯀꯃꯥꯏ ꯇꯧꯕꯔꯣ ꯊꯕꯛꯁꯨ ꯅꯪꯗꯤ ꯀꯩ ꯇꯧꯔꯦ ꯉꯁꯤ ꯀꯩ ꯀꯩ ꯇꯧꯔꯒ ꯂꯩꯕꯅꯣ
ꯄꯤꯖꯟ ꯍꯜꯂꯣ
ꯍꯣꯏꯅꯦ ꯐꯖꯅ ꯆꯠꯀꯦꯅꯦ ꯅꯪꯗꯤ ꯀꯩꯀꯩ ꯇꯧꯔꯒꯦ ꯉꯁꯤ ꯀꯩ ꯀꯩ ꯇꯧꯕꯅꯣ
ꯍꯥ
ꯀꯩ ꯇꯧꯔꯒ ꯂꯩꯕꯅꯣ ꯉꯁꯤꯁꯦ ꯌꯨꯝꯗ ꯑꯗꯨꯝ ꯂꯩꯕ꯭ꯔꯣ
ꯑꯩ ꯍꯥꯏꯖ‌ꯦ ꯇꯥꯗ꯭ꯔꯣ ꯑꯩ ꯏꯃꯥꯟꯅꯕꯤꯁꯤꯡ ꯋꯥꯔꯤ ꯁꯥ
ꯀꯅꯥ
ꯇꯥꯗꯕ꯭ꯔꯣ
ꯇꯥꯏ ꯇꯥꯏ ꯍꯥꯏꯌꯣ
ꯑꯗꯨꯗꯤ ꯈꯨꯝꯃꯨꯅꯥ ꯑꯗꯨꯗꯤ ꯀꯔꯤꯔꯣꯅꯦ
ꯇꯥꯏ ꯈꯨꯝꯃꯤꯅ ꯀꯩꯅꯣ
ꯑꯩ ꯇꯥꯗꯤꯍꯦ ꯑꯩꯗꯣ ꯉꯁꯤꯀꯣ ꯉꯁꯤꯀꯣ ꯏꯃꯥꯟꯅꯕꯤ ꯈꯣꯏꯗꯣ ꯑꯩꯈꯣꯏ ꯂꯣꯏꯅ ꯀꯩꯅꯣ ꯇꯧꯔꯦꯕ
ꯀꯜ
ꯇꯣꯉꯥꯟ ꯇꯣꯉꯥꯟꯅ ꯂꯩꯅꯈ꯭ꯔꯦꯕ ꯑꯅꯤꯗ ꯑꯃ
ꯎꯝ ꯑꯗꯨ ꯅꯣꯏ ꯇꯣꯉꯥꯟ ꯇꯣꯉꯥꯟ ꯂꯩꯕ ꯄꯨꯂꯦ ꯉꯥꯁꯤ ꯑꯣ ꯐꯩꯌꯦ ꯐꯩꯌꯦ ꯍꯧꯖꯤꯛꯁꯨ ꯄꯨꯟꯅꯤꯕ꯭ꯔꯣ ꯍꯥꯏꯕ
ꯋꯥꯔꯤ ꯁꯥꯟꯅꯩ ꯍꯥꯏꯕꯅꯤ ꯐꯣꯟꯗ ꯄꯨꯟ ꯄꯨꯜꯂꯦ ꯍꯥꯏꯕ ꯅꯠꯇꯦ ꯀꯃꯥꯏ ꯄꯨꯟꯗꯣꯏꯅꯣ ꯅꯪꯁꯨ ꯀꯧꯔꯤꯔꯣ ꯅꯪ ꯅꯥꯀꯣꯎꯟꯗꯣ ꯍꯥꯟꯅ ꯁꯦꯡꯗꯣꯛꯑꯣ
ꯑꯩꯗꯤ ꯅꯣꯏ ꯉꯁꯤ ꯑ ꯄꯨꯟꯕ꯭ꯔꯣ ꯈꯟꯕ ꯑꯗꯨꯒꯤꯅꯤꯗ
ꯑꯩꯅ ꯐꯣꯟꯗ ꯋꯥꯔꯤ ꯁꯥꯏ ꯍꯥꯏꯔꯒ ꯀꯔꯤ
ꯇꯥꯅꯕ ꯍꯧꯖꯤꯛꯀꯤꯗꯣ
ꯅꯪ ꯀꯔꯤ ꯇꯧꯔꯒ ꯂꯩꯕ꯭ꯔꯣ ꯄꯨꯛꯅꯤꯡ ꯆꯪꯉꯨꯅꯦ ꯀꯔꯤꯔꯅꯦ ꯄꯨꯛꯅꯤꯡ ꯆꯪꯗ꯭ꯔꯦꯕ ꯅꯪꯗꯣ
ꯆꯪꯂꯒꯦ ꯄꯨꯛꯅꯤꯡꯗꯣ ꯌꯥꯝ ꯌꯥꯝꯅ ꯆꯪꯂꯒꯦ ꯋꯥꯈꯜꯁꯨ ꯌꯥꯝꯅ ꯆꯪꯂꯒꯦ ꯑꯗꯨ ꯑꯩ ꯉꯁꯥꯏ ꯉꯁꯥꯏꯒꯤ ꯅꯪ ꯍꯥꯏꯕꯗꯣ ꯇꯥꯗꯕ ꯑꯗꯨꯒꯤꯅꯤꯗ ꯑꯗꯨ ꯌꯥꯝ ꯀꯩꯅꯣ ꯌꯥꯝ ꯁꯥꯎꯕꯗꯨꯕꯣ
ꯑꯦ ꯑꯩꯅ ꯍꯥꯏ ꯑꯃꯨꯛꯀ ꯍꯥꯏꯔꯒ ꯇꯥꯕ꯭ꯔꯥ ꯍꯥꯏꯔꯒꯗꯤ ꯇꯥꯏ ꯍꯥꯏ ꯑꯃꯨꯛꯀ ꯑꯩꯅ ꯉꯥꯡꯉꯗꯤ ꯑꯃꯨꯛꯀ ꯈꯨꯝꯂꯛꯇꯦ
ꯎꯝ ꯏ ꯀꯔꯛ
ꯎꯝ ꯑꯁ ꯏ ꯀꯔꯄꯗꯣ ꯀꯥꯏꯅ ꯍꯩ ꯄꯗꯤ ꯑ ꯍꯥꯏꯑꯣ ꯍꯥꯏꯑꯣ ꯍꯣꯏ ꯍꯣꯏ ꯍ ꯍꯥꯏꯑꯣ ꯍꯥꯏꯑꯣ ꯍ ꯍ
ꯂꯩꯏꯕ ꯃꯇꯝꯗꯣ
ꯍꯣꯏ
ꯑꯗꯨꯗ ꯑꯩꯈꯣꯏꯅ ꯁꯤꯡꯖꯨ ꯆꯥꯅꯕꯒꯤ ꯋꯥꯔꯤ ꯑꯗꯨꯒ ꯑ ꯑꯩꯈꯣꯏ ꯆꯥꯕ ꯐꯪꯗ꯭ꯔꯦꯗꯅ ꯇꯣꯉꯥꯟ ꯇꯣꯉꯥꯟ ꯂꯩꯔꯕꯅꯤꯅ ꯑꯗꯨꯒꯤ ꯑꯩꯈꯣꯏ ꯎ ꯃꯣꯏꯕꯨ ꯑꯗꯨꯝ ꯃꯤꯁ ꯇꯧꯋꯦ ꯍꯥꯏꯕꯒꯤ ꯀꯣ ꯑꯗꯨꯝ ꯅꯨꯡꯁꯤ ꯅꯨꯡꯁꯤꯕ ꯋꯥꯔꯤ ꯁꯥꯔꯒ ꯀꯣ ꯑꯁ
ꯌꯥꯝ ꯅꯨꯡꯁꯤꯔꯕꯣ
ꯌꯥꯝ ꯅꯨꯡꯁꯤꯌꯦ ꯑꯁ ꯅꯪ ꯈꯪꯗꯕꯩꯅꯦ
ꯐꯩ ꯐꯩꯅꯦ ꯅꯣꯏ ꯑ ꯅꯣꯏꯒꯤ ꯅꯣꯏꯒꯤ ꯑ ꯀꯩꯅꯣ ꯅꯣꯏꯒꯤ ꯀꯩ ꯍꯥꯏꯕ ꯀꯥꯎꯟꯁꯤꯜ ꯑꯣꯖꯥꯁꯤꯡꯒꯤ ꯒ꯭ꯔꯨꯞ ꯔꯣ ꯍꯥꯏꯕ
ꯅꯠꯇꯦꯗ ꯀꯥꯎꯁꯤꯜꯒꯤ ꯅꯠꯇꯦ ꯑꯩꯈꯣꯏ ꯎꯝ ꯁꯠꯇ꯭ꯔꯥꯡ ꯉꯥꯛꯇꯅꯦ
ꯍꯩꯄꯥꯗꯤ
ꯁꯠꯇ꯭ꯔꯥ ꯈꯛꯇꯅꯦ ꯅꯪ ꯈꯛꯇꯅꯦ ꯑꯣꯖꯥ ꯑꯣꯖꯥ
ꯍꯣꯏꯅꯦ ꯍꯣꯏꯅꯦ
ꯅꯪꯗꯤ ꯅꯪꯗꯤ ꯅꯪꯗꯤ ꯑꯣꯖꯥꯅꯤꯅ ꯑꯗꯣ ꯅꯪ
ꯎꯝ
ꯃꯄꯥꯥꯜꯂꯣꯝ
ꯅꯪ ꯅꯪ ꯍꯥꯏꯅꯣ ꯑꯗꯨ
ꯑꯣꯖꯥ ꯇꯧꯕ ꯆꯠꯄꯗꯣ
ꯊꯥ ꯑꯗꯨ ꯅꯪ ꯅꯪꯗꯣ ꯍꯥꯏꯒꯅꯨ ꯍꯥꯏꯕ ꯇꯝꯃꯣ ꯍꯥꯏꯌꯣ ꯍꯥꯏꯕ
ꯅꯨꯡꯉꯥꯏꯔ
ꯀꯔꯤ ꯅꯨꯡꯉꯥꯏꯕꯔꯣ ꯅꯨꯡꯉꯥꯏꯇꯦ ꯍꯣꯏ ꯎꯝ ꯃꯇꯝ ꯑꯃꯗꯤ ꯅꯨꯡꯉꯥꯏꯀꯣ ꯃꯄꯥꯟ ꯆꯠꯄꯗꯣ ꯃꯇꯝ ꯑꯃꯗꯤ ꯅꯨꯡꯉꯥꯏ ꯍꯥꯏꯕ
ꯎꯝ
ꯎꯝ ꯑꯗꯨ ꯈꯪꯗꯦ
ꯅꯣꯏ ꯑꯁꯤ ꯑꯁꯣꯝꯗ ꯑꯗꯨꯗ ꯂꯩꯕꯒꯤ ꯋꯥꯔꯤ ꯁꯥꯔꯛꯎꯅ ꯅꯨꯄꯤ ꯐꯖꯕꯒ ꯎꯗ꯭ꯔꯣ ꯃꯌꯥꯡ ꯅꯨꯄꯤ ꯌꯥꯝ ꯐꯖꯕꯒꯥꯏ ꯎꯗꯔꯣ
ꯀꯔꯤ ꯃꯌꯥꯡ ꯅꯨꯄꯤꯅꯣ ꯅꯥꯒꯥꯂꯦꯟ ꯅꯨꯄꯤ ꯌꯥꯝ ꯐꯖꯕ ꯌꯥꯝ ꯊꯦꯡꯅꯩ ꯀꯩꯅꯣ
ꯑꯗꯨ ꯅꯪ ꯅꯝꯕꯔꯒ ꯂꯧꯍꯧꯗ꯭ꯔꯣ
ꯀꯔꯤ ꯅꯝꯕꯔꯅꯣ ꯅꯤꯇꯤꯒꯤꯅꯦ ꯐꯣꯟ ꯇꯧꯔꯤꯁꯤ ꯑꯩꯗꯤ ꯇꯜꯂꯤ ꯐꯣꯟ ꯄꯤꯛ ꯎꯞ ꯇꯧꯕꯗ
ꯑꯦꯁ ꯃꯦꯗꯤ ꯌꯥꯝ ꯗꯤꯃꯥꯟꯅꯤꯀꯣ
ꯑꯁ ꯍꯥꯏꯅꯨ ꯑꯩꯅ ꯇꯟꯕ ꯋꯥꯍꯩꯁꯦ ꯑꯗꯨꯒꯨꯝꯕ ꯕꯤꯠ ꯂꯩꯇꯕ
ꯀꯔꯤ ꯀꯔꯝꯕꯗ ꯅꯪ ꯕꯤꯠ ꯂꯩꯕ꯭ꯔꯣ ꯑꯗꯨꯗꯤ
ꯅꯠꯇꯦ ꯎꯝ ꯅꯠꯇꯦ ꯅꯠꯇꯦ ꯅꯠꯇꯦ ꯅꯠ ꯇꯦ ꯅꯠꯇꯦ ꯑꯩ ꯍꯥꯏꯒꯦ ꯅꯪ ꯌꯥꯔꯦ ꯅꯪꯒꯤ ꯋꯥꯔꯤꯗꯣ
ꯑꯗꯨ ꯍꯥꯏꯔꯛꯑꯣꯅꯦ ꯅꯪꯅ ꯄꯥꯃ ꯍꯥꯏꯔꯛꯑꯣꯅꯦ
ꯑꯩꯅ ꯍꯣꯏ ꯄꯥꯝꯃꯦ ꯄꯥꯝꯕꯁꯨ ꯂꯩ ꯑꯗꯨꯕꯨ ꯑꯩꯅ ꯑꯩꯒꯤ ꯌꯨꯝꯁꯨ ꯐꯖꯅꯁꯨ ꯂꯩꯇꯦ ꯇꯣꯂꯣꯞꯁꯨ ꯐꯖꯅꯁꯨ ꯆꯥꯗꯦ ꯑꯗꯨꯗ ꯑꯩ ꯅꯨꯄꯤ ꯀꯣꯏꯔꯒ ꯀꯩ ꯏꯀꯥꯏ ꯍꯥꯏꯕ
ꯍꯣꯏꯅꯦ ꯍꯣꯏꯅꯦ ꯑꯗꯨꯕꯨꯗꯤ ꯑꯗꯣ ꯍꯧꯖꯤꯛꯇꯤ ꯅꯪ ꯅꯣꯏ ꯀꯩ ꯍꯧꯖꯤꯛꯇꯤ ꯅꯣꯏ ꯐꯤꯕꯝ ꯌꯥꯏ ꯌꯥꯏꯗꯅ ꯌꯨꯝꯒ ꯁꯥ
ꯌꯥꯔꯦ ꯍꯩꯄꯥ ꯌꯥꯔꯦ ꯌꯥꯔꯦ ꯅꯪ ꯅꯪ ꯅꯪ ꯀꯩꯁꯨ ꯅꯪ ꯀꯩꯁꯨ ꯈꯪꯗꯦꯀꯣ ꯑꯗꯨꯒꯨꯝꯕ ꯋꯥꯔꯤ ꯍꯩꯄꯥ ꯁꯥꯥꯅꯨ ꯅꯪ
ꯈꯟꯅꯤꯡꯉꯥꯏ ꯂꯩꯕꯔꯣ ꯑꯗꯨꯗ
ꯀꯩꯁꯨ ꯈꯪꯗ꯭ꯔꯒ ꯌꯨꯝ ꯁꯥꯕꯁꯦ ꯍꯧꯖꯤꯛ ꯍꯧꯖꯤꯛ ꯍꯥꯐꯇ ꯂꯩꯔꯦ ꯑꯗꯨ ꯀꯣꯟꯇꯤꯅꯤꯌꯨ ꯇꯧꯒꯦꯔꯥ ꯇꯧꯔꯣꯏꯔꯥ ꯑꯃꯨꯛꯀ ꯁꯥꯒꯦꯔꯥ ꯈꯪꯗꯦ ꯍꯧꯖꯤꯛ
ꯑꯗꯨꯝ ꯑꯗ‌ꯣ ꯎꯝ ꯅꯅꯥꯎ ꯅꯨꯄꯥꯁꯨ ꯂꯩꯔꯦ ꯅꯪꯁꯨ ꯂꯩꯔꯦ ꯀꯔꯤꯔꯣ ꯀꯔꯤ ꯋꯥꯅꯤꯡꯉꯥꯏ ꯂꯩꯔꯕꯣ ꯇꯞꯅ ꯇꯞꯅ ꯁꯦꯝ ꯁ‌ꯦꯝꯒꯠꯄꯥ ꯌꯥꯏꯅꯥ ꯗꯤꯁꯌꯥꯔ ꯂ‌ꯣꯏꯁ ꯂꯣꯏꯁꯤꯟꯕꯥ ꯂꯣꯏꯁꯤꯅꯤꯡꯉꯥꯏꯗꯤ ꯍꯥꯏꯗꯦꯗꯅ ꯑꯩꯁꯨ ꯀꯔꯤ
ꯑꯗꯨ ꯅꯪꯒꯨꯝꯕ ꯅꯨꯄꯤ ꯒ꯭ꯌꯥꯟ ꯇꯥꯕ ꯑꯗꯨ ꯅꯪꯒꯨꯝꯕ ꯅꯨꯄꯤ ꯒ꯭ꯌꯥꯟ ꯇꯥꯕ ꯐꯪꯔꯗꯤ ꯌꯥꯏ ꯌꯨꯝ ꯁꯥ ꯕ ꯌꯥꯏ ꯑꯗꯨ ꯅꯪꯒꯨꯝꯕꯥ ꯐꯪꯗꯦꯅꯦ
ꯐꯪꯗꯦ ꯊꯤꯕꯤꯌꯨꯔꯣ ꯑꯁ ꯊꯤ ꯃꯤꯒꯤ ꯅꯨꯄꯤ ꯊꯤ ꯊꯤꯅꯤꯡꯉꯥꯏꯁꯨꯀꯣ ꯑꯩꯗꯤ ꯇꯜꯂꯦꯕ ꯑꯃꯨꯛ ꯊꯤꯕꯤꯔꯒ ꯑꯃꯨꯛꯀ ꯏꯟꯇ꯭ꯔꯗ꯭ꯌꯨꯁ ꯇꯧꯍꯜꯂꯒ ꯎꯝ
ꯅꯠꯇꯦ ꯅꯠꯇꯦ ꯅꯠꯇꯦ ꯇꯥꯎ ꯇꯥꯎ ꯇꯥꯎ ꯇꯥꯎ ꯋꯥꯔꯤ ꯌꯥꯝ ꯁꯥꯏ
ꯀꯔꯤꯅꯣ ꯊꯤꯕꯤꯌꯣ ꯍꯥꯏꯅꯣ
ꯍꯥ
ꯊꯤ ꯎꯝ ꯊꯤ ꯊꯤꯕꯤꯒꯦꯔꯥ ꯍꯥꯏꯅꯣ ꯑꯩ ꯂꯩꯔꯤꯁꯤꯗꯤ ꯍꯥꯏꯅꯣ ꯀꯩꯅꯣ ꯅꯪꯁꯨ
ꯑꯗꯣ ꯑꯩꯗꯤ ꯑꯁ ꯑꯩ
ꯅꯪ ꯑꯣꯏ ꯑꯩ ꯂꯩꯔꯤꯁꯤꯗꯤ ꯍꯥꯏꯌꯣ
ꯑꯗꯨꯅꯦ ꯑꯩ ꯂꯩꯔꯤꯁꯤꯗꯤ ꯍꯥꯏꯅꯤꯉꯩꯗꯣ ꯌꯥꯕ꯭ꯔꯕꯥ
ꯌꯥꯏꯗ ꯑꯗꯨꯝ ꯌꯥꯏꯗ ꯀꯩꯅꯣ
ꯎꯝ ꯌꯥꯗꯤ ꯌꯥꯗꯦ
ꯀꯩꯒꯤ ꯌꯥꯗꯕ
ꯊꯜꯂꯦ
ꯀꯩꯒꯤ ꯌꯥꯗꯕ ꯍꯥꯏꯌꯨꯟ
ꯑꯁ ꯑꯩꯗꯤ ꯅꯆꯦꯅꯤ ꯀꯩꯅꯣ ꯅꯆ‌ꯦꯕꯨ ꯏꯁ
ꯑ ꯑꯗꯨꯒꯨꯝꯕ ꯈꯟꯂꯒ ꯂꯩꯔꯗꯤ ꯅꯪ ꯌꯥꯔꯦꯗ
ꯀꯔꯤ
ꯌꯥꯗꯤ ꯌꯥꯕꯅꯤ ꯐꯖꯅ ꯈꯜꯂꯨ
ꯀꯃꯥꯏ ꯌꯥꯕꯅꯣꯕ ꯍꯥꯏꯔ‌ꯑꯣꯅ‌ꯦ ꯅꯪ ꯅꯪ ꯅꯪ ꯅꯪ ꯅꯪꯉꯣꯟꯗꯒꯤ ꯍꯟꯕ ꯅꯪ ꯄꯥꯝꯕ꯭ꯔꯣ
ꯅꯪꯕꯨ ꯌꯥꯝ ꯍꯜꯂꯕ‌ꯣꯅꯦ
ꯍꯜꯂꯤꯅꯥ ꯑꯩ ꯅꯉ‌ꯣꯟꯗꯩꯗꯤ
ꯑꯣ ꯀꯥꯏꯗꯦ ꯑꯗꯨꯕꯨꯗꯤ ꯅꯨꯡꯁꯤꯕꯗꯤ ꯑꯥ ꯆꯍꯤ ꯈꯪꯗꯦ ꯍꯥꯏꯕꯗꯣ ꯈꯪꯗ꯭ꯔꯣ ꯅꯪ
ꯁ‌ꯦꯁ ꯑꯦꯠꯁ ꯏꯁ ꯖꯁ ꯑꯥ ꯅꯝꯕꯔ ꯍꯥꯏꯕꯗꯨꯔꯥ ꯌꯥꯔꯦ ꯃꯥ ꯑꯩꯗꯤ ꯇꯜꯂꯦ
ꯇꯟꯅꯤꯒꯅꯨ ꯐꯔꯦ ꯐꯔꯦ ꯅꯪ ꯅꯪ ꯌꯥꯔꯦ ꯌꯥꯔꯦ ꯌꯥ ꯔꯦ ꯌꯥꯔꯦ ꯋꯥꯔꯤ ꯁꯥꯅꯤꯡꯗ꯭ꯔꯦ ꯅꯪ ꯑꯗꯨꯒꯨꯝꯕ ꯈꯟꯗꯅꯤ ꯑꯩ ꯗꯤ ꯅꯪ ꯑꯩꯗꯤ ꯑꯗꯨꯝ ꯅꯨꯡꯁꯤꯔ ꯐꯣꯟ ꯇꯧꯕꯤꯔꯒ ꯌꯥꯔꯦ ꯇꯧꯔꯅꯨ
ꯑꯁ ꯑꯁ ꯑꯁ ꯉꯁꯦꯡꯃꯩ ꯁꯥꯎꯕ꯭ꯔꯣ ꯍꯥꯏꯖꯦ
ꯍꯣꯏ ꯁꯥꯎꯌꯦ
ꯁꯥꯎꯕ ꯁꯥ ꯁꯥꯎꯕ ꯁꯥꯔꯤꯔꯕ
ꯁꯥꯕ ꯅꯠꯇꯦ ꯑꯁꯦꯡꯕꯩ ꯁꯥꯎꯌꯦ ꯅꯍꯥꯟꯗꯒꯤ ꯅꯍꯥꯟꯗꯒꯤ ꯃꯦꯁꯦꯖ ꯊꯥꯔ ꯀꯣꯜ ꯇꯧꯕꯁꯦ ꯐꯥꯒꯤ ꯇꯥꯔꯦ ꯑꯗꯨꯅꯤ
ꯑꯦ ꯌꯥꯔꯦꯕꯨꯡꯉꯣ
ꯈꯥꯏꯕ ꯅꯠꯇꯦ ꯑꯩꯁꯤꯗ ꯁꯤꯁꯦꯁ ꯇꯧꯕ ꯌꯥꯔꯦ ꯅꯪ
ꯅꯣꯛꯄꯤꯎꯔ
ꯑꯁ ꯁꯤꯌꯧꯔꯗꯤ ꯑꯩ ꯕꯤꯠ ꯂꯩꯇ꯭ꯔꯦꯗ ꯀꯣꯜ ꯇꯧꯅꯤꯡꯉꯥꯏꯁꯨ
ꯕꯤꯠ ꯂꯩꯇ꯭ꯔꯦ ꯇꯟꯅꯣ ꯇꯟꯅꯣ
ꯑꯩꯅ ꯁꯤꯗ ꯋꯥꯔꯤ ꯁꯥꯔꯒ ꯍꯔꯥꯎꯔ ꯂꯩꯕ ꯑꯗꯨ ꯅꯪꯅ ꯑꯗꯨꯔꯣꯝꯗ
ꯁꯤꯏꯁ ꯃꯨꯠ ꯃꯨꯠꯀꯖꯦ ꯑꯣꯐ ꯇꯧ ꯃꯥꯜꯂꯦꯍꯦ ꯅꯪꯒꯤꯁꯦ ꯑꯁ
ꯇꯧꯔꯦ ꯇꯧꯔꯦ ꯌꯥꯝ ꯇꯧꯔꯦ ꯀꯅꯥꯗꯦ ꯀꯅꯥꯗꯕꯅꯦ ꯅꯪ ꯪ ꯅꯪ ꯑꯁꯤꯡꯕ ꯑꯩ ꯕꯤꯠ ꯂꯩꯇ꯭ꯔꯦ
ꯀꯔꯤ
ꯀꯔꯤ ꯀꯣꯏꯕ ꯆꯠꯁꯦ ꯀꯔꯤ ꯅꯪ ꯇꯜꯂꯦ
ꯀꯣꯏꯕ ꯆꯠꯁꯦ ꯍꯥꯏꯕꯨ ꯀꯔꯤꯅꯣꯅꯦ
ꯎꯝ ꯑꯩꯗꯤ ꯋꯥꯈꯜ ꯑꯃꯗ ꯈꯟꯕ ꯑꯗꯨ ꯅꯪꯅ ꯋꯥꯈꯜ ꯑꯃꯗ ꯈꯟꯕ ꯌꯥ ꯔꯦ ꯗꯨꯗꯤ
ꯑꯦ ꯌꯥꯔꯦꯏꯕꯨꯨꯡꯉꯣ ꯌꯥꯔꯦ ꯌꯥꯔꯦ
ꯎꯝ ꯌꯥꯔꯦ ꯇꯜꯂꯦ
ꯌꯥꯝꯃ ꯌꯥꯝ ꯑꯍꯟ ꯑꯍꯟ ꯇꯥꯏꯞꯇ
ꯑꯍꯜꯅꯤꯅꯦ ꯅꯪꯉꯣꯜꯗꯩꯗꯤ
ꯍꯣꯏ ꯍꯣꯏ ꯐꯔꯦ ꯐꯔꯦ ꯑꯍꯜ ꯑꯣꯏꯔꯗꯤ ꯐꯔꯦ
ꯑꯩꯅꯤ
ꯎꯝ ꯆꯥꯛ ꯂꯥꯝꯕꯅ‌